ꯍꯜꯂꯣ
ꯁꯤꯜꯄꯥ
ꯍꯥꯎ
ꯅꯪ ꯀꯩꯅꯣ ꯅꯪ ꯅꯦꯠ ꯀꯩꯝ ꯇꯥꯗꯤꯌꯦ ꯑꯩꯉꯣꯟꯗ
ꯇꯥꯔꯕꯣ
ꯍꯣꯁ ꯃꯨꯊꯠꯂꯒ ꯅꯪꯅ ꯍꯣꯁꯇꯨ ꯊꯥꯔꯛꯑꯣ
ꯑꯩ-
ꯍꯣꯁ ꯊꯥꯔꯛꯑꯣ
ꯑꯩꯅ ꯀꯩꯅꯣ ꯇꯧꯕꯩꯅꯦ ꯍꯥꯏꯕ
ꯍꯣꯁꯄꯣꯠ ꯊꯥꯔꯛꯑꯣ
ꯊꯥꯒ꯭ꯔꯝꯅꯤ
ꯈꯣꯏꯗꯧ ꯁꯥꯎꯅꯤꯡꯉꯦ ꯉꯁꯤꯒꯤ ꯅ‌ꯦꯠꯁꯦ ꯑꯩ ꯀꯥꯕ꯭ꯔꯥ ꯌꯦꯡꯎ
ꯍꯜꯂꯣ
ꯑꯥ ꯑꯩ ꯅꯦꯠꯁꯦ ꯀꯩꯒꯤꯅꯣ ꯅꯪꯒꯤ ꯐꯣꯔ ꯖꯤ ꯅꯠꯇ꯭ꯔꯣ ꯐꯣꯟ ꯖꯦ
ꯐꯥꯏꯕ ꯐꯣꯔ ꯖꯤꯅꯦ ꯐꯥꯏꯕ ꯇꯤ ꯅꯠꯇꯦ
ꯍꯣꯏ ꯑꯗꯨ ꯀꯔꯤꯅꯣ ꯑꯩ ꯅꯦꯠꯁꯤꯁꯨ ꯌꯥꯗ ꯅꯪꯒꯤ ꯇꯥꯏꯌꯦ ꯑꯩꯒꯤ ꯌꯥꯗ꯭ꯔꯒ ꯅꯪꯒꯤ ꯌꯥꯏ ꯃꯔꯝꯁꯤꯅ ꯀꯩꯒꯤꯅꯣꯕ
ꯈꯪꯗꯦ ꯑꯩꯗꯣ ꯐꯣꯟ ꯆꯥꯔꯁ ꯇꯧꯕꯩ ꯅꯦꯠ ꯑꯣꯞ ꯇꯧꯁꯜꯂꯝꯕꯅꯦ ꯍꯥꯏꯕ ꯑꯗꯨꯏꯅꯦ
ꯎꯝ ꯑꯗꯣ ꯉꯁꯥꯏ ꯆꯤꯆꯦꯗꯣ ꯀꯩꯀꯩ ꯍꯥꯏꯔꯝꯃꯤꯅꯣ
ꯆꯤꯆꯦ ꯗꯨꯅ ꯍꯥꯏꯔꯝꯃꯤꯖꯦ
ꯎꯝ
ꯀꯩꯅꯣ ꯇꯧꯕ ꯎꯝ ꯍꯣꯏ ꯁꯤ ꯐꯥꯔꯁ ꯁꯦꯃꯤꯁꯇꯔ ꯁꯦꯀꯦꯟ ꯁꯦꯃꯤꯁꯇꯔ ꯁꯤ ꯐꯤꯞ ꯁꯦꯃꯤꯁꯇꯔ ꯂꯣꯏꯔꯦꯗꯅ ꯐꯤꯐ ꯁꯥꯛꯁ ꯂꯣꯏꯔꯒ ꯁꯕꯦꯟ ꯑꯦꯠ ꯇ ꯇꯝꯃꯨꯅꯨ ꯈꯣꯠꯂꯨꯅꯨ ꯍꯥꯏꯗꯤ ꯍꯧꯖꯤꯛꯇꯤ ꯌꯥꯝ ꯀꯟꯅ ꯍꯥꯏꯗꯤ ꯍꯥꯞꯆꯤꯜꯂꯛꯄꯗ ꯉꯥꯏꯔꯤꯕ ꯅꯠꯇ꯭ꯔꯥ ꯑꯗꯨꯅ ꯀꯥꯅꯕꯝ ꯈꯪꯉꯣꯏ ꯑꯗꯨꯏ ꯁꯔꯨꯛꯄꯨꯗꯤ ꯀꯩꯅꯣ ꯇꯧꯔꯒ ꯑ ꯍꯦꯛ ꯁꯤꯛꯁ ꯁꯦꯃꯤꯁꯇꯔ ꯂꯣꯏꯔꯒ ꯃꯥꯁꯇꯔ ꯇꯝꯊꯣꯛꯑꯣ ꯃꯥꯁꯇꯔ ꯇꯝꯕ ꯂꯣꯏꯔꯒ ꯑꯗꯨꯒ ꯀꯩꯅꯣ ꯇꯧ ꯍꯥꯏꯌꯦꯕ ꯃꯥꯅ ꯎꯝ ꯕꯦꯠ ꯑꯦꯛꯖꯥꯝ ꯊꯥꯕ ꯍꯥꯏꯅ ꯑꯗꯨꯒ ꯊꯥꯔꯒ ꯑꯗꯨ ꯂꯣꯏꯔꯒ ꯕꯦꯠ ꯇꯝꯕ ꯂꯣꯏꯔꯒ ꯑꯃ ꯑꯣꯖꯥꯒꯤ ꯀꯩꯅꯣꯝ ꯍꯥꯏꯌꯦꯕ ꯑꯗꯨ ꯊꯥꯗꯣꯏꯕ ꯑꯗꯨ ꯊꯥꯔꯗꯤ ꯑꯣꯖꯥ ꯑꯣꯏꯕ ꯌꯥꯔꯦ ꯀꯣꯂꯦꯖ ꯑꯣꯖꯥ
ꯗꯥ ꯗꯥꯏꯠ ꯊꯥꯗꯣꯍꯥꯏꯔꯣ
ꯎꯝ ꯕꯦꯠ ꯕꯦꯠ ꯗꯥꯏꯇꯤ ꯇꯧꯗ꯭ꯔꯁꯨ ꯌꯥꯏ
ꯄꯤ ꯑꯩꯆ ꯗꯤ ꯇꯧꯗ꯭ꯔꯗꯤ ꯌꯥꯔꯝꯃꯣꯏꯗ ꯄꯤ ꯑꯩꯆ ꯗꯤ ꯇꯧꯗꯅ ꯀꯃꯥꯏꯅ ꯀꯣꯂꯦꯖꯀꯤꯗꯤ ꯄꯤ ꯑꯩꯆ ꯗꯤ ꯇꯧꯗꯕ ꯌꯥꯔꯣꯏꯌꯦ
ꯄꯤ ꯍꯩꯆ ꯇꯤ ꯍꯩꯁꯦ ꯗꯨꯝ ꯄꯨꯟꯈ꯭ꯔꯗꯕꯅꯦ ꯑꯗꯨꯗ ꯂꯣꯏ ꯌꯥꯎꯈ꯭ꯔꯕꯅꯦ
ꯀꯩꯗ
ꯑꯩ ꯁꯤ ꯃꯊꯪ ꯃꯊꯪ ꯃꯥꯁꯇꯔ ꯇꯝꯃꯅꯤ ꯑꯗꯨꯝ ꯃꯊꯪ ꯃꯊꯪ ꯁꯤꯗ ꯑꯗꯨꯝ ꯂꯣꯏ ꯄꯨꯟꯒ꯭ꯔꯗꯝꯅꯤ ꯄꯤ ꯑꯩꯆ ꯗꯤ
ꯑꯩꯗꯤ ꯑꯗꯨ ꯈꯟꯕꯨ ꯈꯜꯂꯨꯗꯦ ꯑꯗꯨꯅꯦ ꯑꯩꯅ ꯈꯜꯂꯤꯁꯦ ꯍꯥꯏꯗꯤ ꯑꯗꯣ ꯅꯪ ꯅꯣꯏ ꯍꯣꯝ ꯁꯥꯏꯟꯁꯀꯤꯗꯤ ꯌꯥꯝꯅ ꯀꯥꯟꯅꯕꯁꯦ ꯂꯩꯗꯅꯀꯣ
ꯎꯝ
ꯑꯗꯣ ꯍꯥꯏꯗꯤ ꯑꯈꯣꯏꯒꯤꯗꯤ ꯈꯇꯪ ꯋꯥ ꯑꯗꯨ ꯍꯪꯉꯣ ꯍꯪꯉꯣ ꯅꯪ ꯅꯝꯕꯔ ꯂꯩꯅꯩꯗꯣ ꯍꯪꯉꯣꯕ ꯑꯈꯣꯏꯗꯤ ꯑꯗꯨ ꯈꯇꯪ ꯋꯥꯠꯄꯅꯤꯅꯅꯦ ꯈꯪꯕ ꯑꯇꯣꯞꯄ ꯂꯥꯏꯟ ꯑꯃꯗ ꯆꯠꯍꯧꯕꯅ ꯐꯩꯌꯦꯕ ꯑꯗꯨꯅ ꯑꯩꯗꯤ ꯑꯇꯣꯞꯄ ꯑꯝꯗ ꯆꯠꯀꯦ ꯇꯧꯕꯅꯕ ꯑ
ꯃꯥꯅꯦ ꯎꯝ
ꯇꯥ ꯇꯥꯕ
ꯇꯥꯏ ꯇꯌꯦ ꯍꯥꯏꯔꯑꯣ ꯇꯥꯏ
ꯆꯤꯇ꯭ꯔꯄꯦꯌꯥꯗ ꯍꯪꯈꯤꯕꯕꯅꯦꯕ ꯆꯤꯇ꯭ꯔꯄꯦꯌꯥꯁꯨ ꯗꯤ ꯐꯥꯝ ꯇꯧꯕꯅꯦꯕ ꯑꯗꯨꯒꯤꯅꯦ ꯑꯩ ꯃꯉꯣꯟꯗ ꯑꯣꯏꯔ ꯐꯪꯈ꯭ꯔꯦ ꯍꯥꯏꯕꯗꯤ ꯑꯩꯅ ꯁꯨꯝ ꯖꯦꯅꯦꯔꯦꯜ ꯂꯥꯏꯟꯁꯤꯗ ꯆꯠꯂꯒ ꯍꯌꯦꯡ ꯑꯩ ꯁꯨꯝ ꯂꯩꯗꯅ ꯑꯣꯖꯥ ꯑꯃ ꯀꯔꯤ ꯑꯃ ꯑꯣꯏꯕ ꯉꯝꯅꯤ ꯍꯥꯏꯇꯥꯥꯔꯒꯗꯤ ꯐꯕ ꯑꯩꯅ ꯑꯩꯅ ꯑꯗꯨ ꯉꯝꯖꯗꯤ ꯅꯦ ꯀꯥꯟꯅꯗꯦ ꯍꯥꯏꯕ ꯖꯦꯅꯦꯔꯦꯜ ꯂꯥꯏꯟ ꯆꯠꯂꯒ ꯍꯥꯏꯗꯤ ꯑꯩꯒꯤ ꯃꯇꯝ ꯃꯥꯡꯅꯕꯅꯤ ꯇꯁꯦꯡꯅ ꯍꯥꯏꯔꯕꯗ ꯑꯩꯒꯤ ꯀꯩꯅꯣ ꯇꯧꯅꯕꯅꯦꯕ ꯑꯗꯨꯅꯅꯦ ꯊꯥ ꯍꯥꯏꯗꯤ ꯆꯍꯤ ꯑꯃꯗ ꯄꯥꯊꯣꯛ ꯆꯍꯤ ꯑꯃꯗ ꯄꯥꯊꯣꯛꯑꯣ ꯄꯩꯁꯥꯁꯦ ꯑꯃꯨꯛ ꯐꯖꯅ ꯂꯣꯏꯕꯅꯦ ꯑꯩꯈꯣꯏꯒꯤ ꯃꯦꯁꯕꯤꯅꯦ ꯂꯩ ꯒꯤꯅꯦ ꯌꯥꯝ ꯂꯣꯏꯗ꯭ꯔꯥ ꯑꯗꯨꯅ ꯆꯪꯕꯩ ꯆꯪꯕ ꯑꯩꯁꯦ ꯃꯤ ꯑꯃ ꯑꯣꯏꯅꯕ ꯑꯇꯣꯞꯄ ꯃꯔꯝ ꯑꯃ ꯈꯔ ꯌꯥꯝꯖꯔꯒꯁꯨ ꯆꯪꯍꯧꯕꯅ ꯐꯩꯌꯦꯕ
ꯃꯥꯅꯦ ꯃꯥꯅꯦ ꯄ ꯆꯠꯇ꯭ꯔꯥꯕꯤ ꯌꯥ ꯅꯅꯥꯔꯠꯇꯣ ꯅꯨꯄꯥ ꯀꯌꯥꯁ ꯅꯤꯡ ꯍꯥꯏꯔ ꯃꯥꯅ ꯊꯒꯤꯌꯥꯁ ꯌꯥꯔꯀꯦ
ꯗ ꯅ ꯆꯍꯤ ꯑꯃꯗ ꯑꯗꯨꯅ ꯋꯥꯟ ꯂꯥꯈ ꯄꯀꯥ
ꯑ
ꯇ꯭ꯋꯦꯟꯇꯤ ꯐꯥꯏꯚ ꯐꯥꯏꯚ ꯊꯥꯔꯇꯤ ꯊꯧꯕ ꯑꯗꯨꯃꯥꯏꯅ ꯆꯪꯉꯦ ꯍꯥꯏ ꯆꯍꯤ ꯑꯃꯗ ꯑꯗꯨꯒ ꯃꯤ ꯑꯅꯤꯗꯨꯗꯗꯤ ꯂꯨꯄꯥ ꯂꯥꯛ ꯑꯍꯨꯝꯃꯨꯛꯇꯤ ꯑꯗꯨꯝ ꯆꯪꯉꯅꯤꯕꯀꯣ ꯌꯥꯗ꯭ꯔꯣ ꯑꯗꯨꯒ ꯍꯜꯂꯣ ꯀ ꯀꯩꯅꯣ ꯇꯧꯗꯣꯏꯅꯦꯕ ꯏꯟꯇꯔꯟ ꯄꯨꯕꯒꯤ ꯂꯤꯁꯤꯡ ꯀꯨꯟ ꯍꯥꯏꯕ ꯀꯩꯅꯣꯝ ꯍꯥꯏ ꯑꯗꯨ ꯉꯥꯏ ꯍꯥꯏꯕꯗꯤ ꯌꯥꯏ ꯑꯩꯉꯣꯟꯗꯩ ꯇꯣꯂꯣꯞ ꯆꯥꯎꯕ ꯌꯥꯝ ꯍꯦꯟꯅꯤ ꯅꯪ ꯀꯩꯅꯣ ꯇꯧꯅꯤ ꯑꯗꯣꯏꯇꯥꯔꯁꯨ ꯅꯪꯒꯤ ꯑꯗꯨꯗꯨꯨꯝꯕ ꯐꯪꯅꯕ ꯍꯣꯠꯅ ꯀꯥꯟꯗ ꯅꯪꯒꯤ ꯆꯍꯤ ꯑꯃꯅꯤꯗ ꯐꯪꯕ ꯌꯥꯕ ꯄꯣꯠ ꯅꯠꯇꯦꯗꯅ ꯑꯗꯨꯅꯦ ꯑꯩꯖꯦ ꯁꯨꯝ ꯈꯟꯖꯅ ꯈꯟꯖꯥꯟꯅꯕ ꯍꯥꯏꯗꯤ ꯁꯨꯝ ꯀꯣꯂꯦꯖꯁꯦ ꯇꯁꯦꯡꯅ ꯍꯥꯏꯒꯦ ꯑꯩ ꯑꯣꯏꯗꯨ ꯃꯥꯟꯗ꯭ꯔꯦ ꯍꯥꯏꯕꯗꯤ ꯕꯦꯒ ꯆꯥꯔꯛꯇ꯭ꯔꯗꯤ ꯐ ꯕꯦꯒꯅꯒ ꯑꯗꯨꯝ ꯆꯥꯁꯤꯜꯂꯛꯑꯦ ꯑꯗꯨꯅꯅꯦ ꯑꯩ ꯀꯩ ꯍꯥꯏꯅꯤ ꯇꯟꯗꯦ ꯁꯦꯡꯅꯥ ꯑꯩ
ꯍꯣꯏ ꯑꯩꯈꯣꯏ ꯍꯣꯝ ꯁꯥꯏꯟꯁꯀꯤ ꯑꯣꯖꯥ ꯑꯣꯏꯔꯤꯁꯤꯡꯁꯦ ꯑꯗꯨꯝ ꯍꯥꯏꯗꯤ ꯀꯩ ꯍꯥꯏꯇꯥꯔꯦ ꯀꯩꯁꯨ ꯌꯥꯝ ꯀꯩꯅꯣ ꯇꯧꯕ ꯅꯠꯇꯦꯕ ꯍꯥꯏꯗꯤ ꯑꯩꯈꯣꯏꯅ ꯉꯝꯕꯒꯤ ꯏꯁꯇꯦꯖꯇ ꯑꯗꯨꯝ ꯂꯩꯌꯦꯕ ꯑꯗꯨꯅ ꯑꯩꯅ
ꯑꯗꯨꯅꯦ ꯍꯣꯠꯅꯧꯑꯣ ꯅꯪꯗꯤꯅꯦ ꯁꯨꯃꯥꯏꯅ ꯇꯧ ꯅꯪꯒꯤ ꯖꯦꯅꯦꯔꯦꯜ ꯂꯥꯏꯟꯗꯣ ꯆꯠꯅ ꯆꯠꯅ ꯍꯥꯏꯗꯤ ꯑꯗꯨꯝ ꯀꯩꯅꯣ ꯇꯧꯕꯅꯤꯅ ꯑꯣꯔꯤ ꯐꯂꯦꯝꯗꯨꯁꯨ ꯌꯥꯎ ꯁꯜꯂꯣ ꯅꯪ ꯍꯌꯦꯡ ꯅꯪꯅ ꯍꯌꯦꯡ ꯑꯣꯖꯥ ꯏꯕꯦꯝꯃ ꯑꯣꯖꯥ ꯑꯣꯖꯥ ꯑꯃ ꯑꯣꯏꯅ ꯑꯣꯏꯅꯥꯅꯦ ꯅꯪꯅ ꯑꯗꯨꯒꯤ ꯊꯕꯛ ꯑꯗꯨꯒ ꯇꯧꯔꯛꯑꯗꯤꯅꯦ ꯅꯪ ꯌꯦꯡꯉꯣ ꯗꯕꯜ ꯇꯥꯏꯝꯁꯅꯦ ꯑꯃꯨꯛꯇ ꯏꯟꯈꯠꯍꯧꯗꯣꯏꯁꯦ
ꯃꯅꯤ
ꯑꯗꯒꯤ ꯅꯪ ꯌꯥꯝ ꯊꯤꯅꯥꯅꯦ ꯂ__ ꯏꯁ꯭ꯇꯥꯏꯜꯗꯣ ꯌꯥꯝ ꯊꯤꯅ ꯂꯛꯖꯔꯤꯗ ꯍꯁꯤꯡꯕ ꯌꯥꯏ ꯍꯥꯏꯕ ꯈꯪꯉꯕ꯭ꯔꯥ ꯑꯗꯒꯤ ꯅꯪ ꯅꯪꯅ ꯍꯌꯦꯡ ꯕꯦꯠ ꯇꯧꯕ ꯈꯣꯠꯄ ꯑꯃ ꯑꯃ ꯑꯗꯨ ꯂꯣꯏꯔꯛꯄꯗꯗꯤ ꯅꯪ ꯃꯦꯅꯦꯖꯔꯒꯤ ꯐꯝꯒꯗꯣ ꯀꯥꯔꯅꯤ ꯍꯥꯏꯕ
ꯍꯣꯏ
ꯑꯗꯣ ꯅꯪꯒꯤꯗꯤ ꯂꯥꯏꯟꯁꯦ ꯑꯅꯤꯅꯤ ꯂꯩꯔꯤꯁꯦ ꯑꯅꯤꯃꯛꯇꯣ
ꯅꯪ ꯑꯣꯔꯤꯐꯂꯦꯝ ꯇꯧꯕꯥ ꯌꯥꯏꯌꯦ
ꯑꯩ ꯌꯥꯏꯌꯦ ꯑꯩꯅ ꯍꯥꯏꯗꯨꯗꯤ ꯍꯣꯏ ꯇꯧꯅꯤ ꯇꯧꯅꯤ ꯑꯩꯈꯣꯏꯗꯗꯣ ꯐꯣꯟꯗꯣ ꯌꯥꯗ꯭ꯔꯤꯕꯒꯤꯅꯦ ꯃꯥꯏ ꯐꯣꯟꯗꯣ ꯌꯥꯈꯤꯕꯒꯤ ꯑꯩ ꯀꯩꯅꯣ ꯇꯧꯕꯅꯦꯕ ꯃꯥꯏ ꯐꯣꯟ ꯌꯥꯕ ꯑꯩ ꯍꯥꯏꯅꯈ꯭ꯔꯕꯅꯦꯕꯀꯣ ꯃꯥꯒꯤ ꯑꯙꯥꯔ ꯀꯥꯔꯗꯅꯦ ꯅꯝꯕꯔꯗꯨꯅꯦ ꯑꯩꯁꯦ ꯁꯤꯖꯤꯟꯅꯒꯦꯅ ꯍꯥꯏꯈ꯭ꯔꯕꯅꯦꯕ
ꯎꯝ
ꯑꯗꯣ ꯃꯥꯅꯁꯨ ꯌꯥꯔꯛꯄꯅꯦꯕ ꯑꯗꯨ ꯑꯗꯨꯝ ꯀꯩꯅꯣ ꯇꯧꯔꯗꯕꯅꯦꯕ ꯐꯣꯟꯗꯣ ꯍꯌꯦꯡꯗꯤ ꯀꯝꯄꯜ
ꯑꯣꯋꯥ ꯍ ꯀꯣꯏ ꯆ ꯅꯅꯥꯂꯔ
ꯆꯠꯅꯤꯡꯉꯦ ꯍꯥꯏ ꯑꯩꯁꯨ ꯅꯪ ꯅꯍ ꯅꯍꯥꯟ ꯍꯥꯏꯈꯤꯕ ꯃꯌꯥꯝꯗꯣ ꯑꯩꯁꯨ ꯌꯥꯎꯅꯤꯡꯉꯦ
ꯑꯗꯨꯅꯤ ꯑ ꯈꯪꯉꯦꯔ ꯋꯥꯔꯤꯁꯦ ꯂꯦꯞꯄꯅ ꯍꯥꯏꯒ ꯑꯩ ꯄꯪꯂꯤꯗ ꯂꯩ ꯃꯤꯇꯤꯡꯗ ꯌꯥꯎꯔ ꯖꯤꯕ
ꯃꯤꯇꯤꯡꯒꯇꯣ ꯑꯩꯁꯨ ꯑꯗꯣ ꯑꯩ ꯀꯩꯅꯣ ꯇꯧꯈꯤꯒꯦꯕ ꯑꯩꯒꯤ ꯀꯩꯅꯣꯁꯦ ꯍꯥꯟꯅꯅꯦ ꯑꯩꯒꯤ ꯑꯩ ꯑꯔꯤꯁꯂ ꯍꯥꯟꯅ ꯌꯥꯎꯈꯤꯒꯦꯕ ꯑꯗꯨ ꯃꯇꯨꯡꯗꯅꯦ ꯍꯦꯟꯅ ꯑꯩ ꯑꯗꯨꯝ ꯅꯣꯏꯅ ꯈꯤꯇꯪ ꯍꯥꯏꯔꯦ ꯍꯥꯏꯔꯛꯄꯗꯨꯗ ꯑꯩ ꯑꯗꯨꯝ ꯌꯥꯎꯅꯤꯡꯉꯦꯕ ꯑꯩ ꯃꯃꯥꯡꯒꯤ ꯑꯩꯒꯤ ꯈꯨꯌꯥꯎꯁꯦ ꯃꯊꯣꯡ ꯃꯔ ꯈꯪꯈꯤꯗ꯭ꯔꯦ ꯑꯩꯁꯦ ꯀꯩꯅꯨꯡꯒꯤ ꯌꯥꯎꯔꯨꯕꯅꯣ ꯈꯜꯂꯦ ꯑꯩꯗꯤ ꯑꯦꯀꯥꯎꯟꯁꯨ ꯃꯥꯡꯉꯕ ꯌꯦꯡꯉꯣ ꯍꯧꯖꯤꯛ ꯌꯥꯎꯕꯗ
ꯑꯗꯣ ꯅꯪꯅ ꯃꯔꯝꯅꯣ ꯃꯔꯝꯅꯣ ꯍꯦꯟꯅ ꯈꯪꯉꯒꯅ ꯍꯦꯟꯅ ꯀꯥꯟꯅꯕ ꯑꯁꯦ ꯈꯪꯗꯣꯏꯅꯦꯕ ꯑꯗꯨꯅꯅꯦ ꯑꯪ ꯁꯤ ꯑꯗꯨꯝ ꯍꯥꯞꯇ꯭ꯔꯒ ꯍꯥꯞꯇ꯭ꯔꯤꯉꯩꯗ ꯑꯗꯨꯝ ꯌꯥꯎꯕ ꯌꯥꯏꯑꯕ ꯃꯤꯊꯤꯟ ꯆꯠꯄ ꯌꯥꯏ ꯀꯁ ꯀꯥꯏꯗꯦ ꯍꯥꯏꯅ
ꯆꯠꯊꯣꯛꯁꯦ ꯑꯩꯁꯦ ꯆꯠꯊꯣꯛ ꯆꯠꯊꯣꯛꯦ ꯑꯩꯁꯨ
ꯆꯠꯕꯨꯁꯤꯕꯤ ꯃꯥ ꯑꯩ ꯆ ꯃꯤ ꯃꯅꯥ ꯁꯨꯁꯅ ꯂꯩ
ꯣꯏꯅ ꯃꯣꯏꯅ ꯍꯥꯏꯔꯛꯄ ꯂꯤꯔꯛꯄ ꯃꯌꯥꯝꯗꯣ ꯑꯗꯨꯗꯨ ꯇꯥꯅꯤꯡꯉꯦꯕ ꯑꯩꯁꯨ ꯍꯥꯏꯗꯤ ꯀꯩꯒꯤꯅꯣ ꯍꯥꯏꯔꯒ ꯍꯥꯏꯕꯗꯤꯅꯦ ꯅꯪ ꯈꯪꯗꯦ ꯍꯥꯏ ꯅꯠꯇꯕ ꯅꯪꯅ ꯈꯪꯉꯤꯁꯤꯗꯒꯤ ꯂꯣꯏꯅ ꯍꯦꯟꯅ ꯈꯪꯉꯤꯅꯦꯕ ꯃꯣꯏꯗꯤ ꯃꯁꯥꯗ ꯑꯣꯏꯔꯛꯄ ꯑꯣꯏꯕꯅꯤꯅꯅꯦ ꯑꯗꯨꯅ ꯒ꯭ꯌꯥꯟ ꯇꯥꯕ ꯑꯣꯏꯔꯅꯦꯕ
ꯑꯗꯅꯦꯕ ꯑꯩꯁꯦ ꯆꯠꯄ ꯇꯟꯈ꯭ꯔꯕ ꯅꯨꯄꯤꯅꯦꯕ ꯅꯪ ꯈꯥꯟ ꯈꯪꯉꯤ ꯅꯠꯇ꯭ꯔꯣꯅ ꯑꯩ ꯆꯠꯄ ꯌꯥꯕ ꯆꯠꯄꯨ ꯌꯥꯝ ꯇꯟꯕ ꯅꯨꯄꯤꯅꯦꯕ ꯑꯩꯁꯦ ꯁꯤ ꯆꯠ ꯉꯩꯁꯤꯌꯣ ꯆꯠꯅꯤꯡꯉꯛꯏ ꯃꯔꯝꯁꯦ ꯑꯗꯨꯝ ꯈꯪꯉꯣ
ꯅꯪꯒꯤ ꯑꯞ ꯁꯤꯦꯅꯤꯌꯔꯗꯨꯅ ꯁꯣꯏꯍꯟꯕꯅꯦ ꯅꯪꯒꯤ ꯃꯃꯥꯡꯒꯤ ꯑꯞ ꯁꯤꯦꯅꯤꯌꯔꯗꯨꯅ ꯁꯣꯏꯍꯟꯕꯅꯦ ꯍꯥꯏꯕꯗꯤꯅꯦ ꯃꯥꯅ ꯅꯪꯁꯦ ꯐꯖꯅꯤ ꯇꯧꯕꯤꯔꯝꯃꯕ ꯅꯪ ꯍꯧꯖꯤꯛꯅꯦ ꯑꯥꯌꯣ ꯅꯤꯕꯌꯦꯝ
ꯌꯧꯔꯦꯕꯩ ꯌꯧꯔꯦ ꯃꯃꯥꯡ
ꯅꯪꯅ ꯅꯪ ꯅꯅꯦ ꯅꯪꯅ ꯃꯦꯗꯥ ꯍꯣꯏ ꯂꯤꯁꯤꯡ ꯑꯍꯨꯝ ꯇ꯭ꯥꯒꯥꯏꯗꯣ ꯀꯥꯏꯁꯨ ꯅꯠ ꯅꯪ ꯅꯍꯥꯟꯟꯅ ꯃꯦꯅꯦꯖꯔ ꯊꯣꯛꯑꯅꯤꯌꯦ ꯅꯪ ꯃꯦꯅꯦꯖꯔ ꯊꯣꯛꯑꯅꯤ ꯅꯪꯅ ꯀꯛꯏꯕ ꯄꯣꯠ ꯈꯨꯀꯛꯂꯥꯛꯀꯛꯇꯨꯒ ꯑꯩ ꯌꯥꯣꯏ ꯅꯪ ꯇ꯭ꯋ‌ꯦꯞ ꯀꯥꯔꯛ ꯇ꯭ꯋ‌ꯦꯞ ꯀꯥꯔꯛꯄꯗꯒ ꯅꯪꯪꯅꯥ ꯀꯛꯏꯕ ꯄꯣꯠꯆꯩ ꯃꯌꯥꯝꯗꯨꯣ ꯌꯦꯡꯉꯨꯅꯦ
ꯀꯩꯏꯕꯅꯤ ꯄꯔꯔꯛꯏꯟ ꯃꯥꯁꯤꯗ ꯑꯩ ꯂ ꯂꯤꯞꯁꯇꯤ ꯀꯥꯗ‌ꯣ ꯏꯕ‌ꯦꯃꯥ ꯂ‌ꯣꯆ ꯑꯩ ꯑꯞꯁꯤꯅꯤꯌꯥꯔ ꯊꯧꯕꯥꯜꯗꯒꯤ
ꯐꯥꯠꯇꯦ ꯃꯥꯏ ꯑꯃ ꯐꯥꯠꯇꯦ ꯃꯥꯅꯅꯦ ꯃꯤ
ꯃꯥꯏ ꯀꯥꯟꯅ ꯅꯅꯕ ꯀꯗ ꯈꯂꯦ
ꯃꯥꯗꯣ ꯇꯁ‌ꯦꯡ ꯀꯦꯡꯅꯣ ꯍꯥꯏ ꯑꯩ ꯍꯥꯏꯒꯦ ꯃꯥ ꯐꯠꯇꯦ ꯃꯥ ꯐꯠꯇꯕꯩꯅꯤ ꯅꯪꯅ ꯃꯁꯤꯕꯨ ꯑꯗꯨꯃꯥꯏꯅ ꯇꯧ ꯂꯩ ꯑꯗꯒꯤ ꯅꯪ ꯅꯪꯗꯣ ꯃꯤꯒꯤ ꯃꯔꯟ ꯀꯩꯅꯣ ꯇꯧꯔꯨꯕ ꯅꯠꯇꯦꯕ ꯅꯁꯥꯒꯤꯗꯨꯅ ꯇꯧꯖꯕꯗꯣ ꯅꯪꯒꯤ ꯊꯣꯛꯐꯝ ꯊꯣꯛꯄ ꯊꯣꯛꯀꯩꯅꯣꯗꯨꯃꯛꯇꯤ ꯊꯣꯛꯄ ꯌꯥꯅꯦꯕ ꯅꯠꯇ꯭ꯔꯥ
ꯃꯥꯔꯅꯤ
ꯑꯗꯒꯤ ꯉꯗꯤ ꯅꯣꯏ ꯃꯥꯍꯣꯏꯖꯨ ꯊꯥꯖꯔꯝꯃꯔꯣꯏ ꯊꯥꯖꯔꯝꯃꯣꯏꯔꯔꯣꯏ ꯍꯥꯏꯕꯗꯤ ꯃꯃꯥꯡꯗꯁꯨ ꯀꯩꯅꯣ ꯇꯧꯕ ꯌꯥꯕ ꯇꯧꯔ ꯀꯩꯝꯇꯁꯨ
ꯑꯩꯈꯣꯏ ꯃꯥꯁꯨ ꯄꯥꯝꯕꯅꯦꯕ ꯁꯤ ꯀꯐꯒꯤ ꯄꯣꯠ ꯆꯩ ꯌꯥꯝ ꯄꯥꯝꯃꯦ ꯑꯩꯈꯣꯏ ꯃꯥꯁꯨ ꯎ ꯀꯛꯑꯣ ꯀꯛꯑꯣ ꯑꯗꯨꯝ ꯍꯥꯏ ꯃꯥ ꯈꯤꯈ꯭ꯔꯖꯨ ꯑꯗꯨꯝ ꯍꯧꯖꯤꯛꯁꯨ ꯑꯗꯨꯝ ꯀꯛꯂꯛꯑꯣ ꯑꯗꯨꯃꯥꯏꯅ ꯃꯥꯅ
ꯑꯣ ꯃꯥ ꯌꯥꯝ ꯁꯣꯏꯀꯣ ꯅꯪꯒꯤ ꯁꯤꯅꯦꯔꯗꯤ ꯌꯥꯝ ꯁꯣꯏ ꯃꯥꯅ ꯁꯣꯏꯍꯜꯂꯤ ꯉꯥꯛꯇꯅꯤ
ꯑꯅꯦ ꯑꯩꯈꯣꯏ ꯃꯥꯅ ꯌꯥꯎꯔꯤꯁꯤꯕꯦꯝꯃ ꯍꯔꯅꯦ ꯑꯩꯅ ꯁꯨꯃꯥꯏꯅ ꯍꯥꯏꯅꯤ ꯆꯂꯔ ꯕ ꯂꯅ ꯌꯥꯎꯔꯩ ꯀꯥꯟꯅꯕꯅ ꯌꯥꯎꯔꯅꯨ ꯑꯩ ꯍꯥꯏꯕꯤꯌꯦꯦ ꯅꯪ ꯁꯤꯗꯤ ꯀꯩ ꯍꯥꯏꯔꯦ ꯃꯥꯅ ꯅꯞꯅꯅꯕ ꯌꯥꯎꯍꯧꯅ ꯑꯩꯈꯣꯏ ꯃꯥꯅ
ꯇꯤꯌꯣ ꯅꯪꯁꯨ ꯈꯪꯉꯦꯗꯅ ꯅꯨꯡꯉꯥꯏꯕꯗꯣ
ꯑꯗꯣ ꯅꯪꯒꯤꯗꯤ ꯑꯣꯔꯤ ꯐꯤꯂꯦꯝꯒꯤꯗ ꯅꯪꯒꯤ ꯀꯩꯅꯣ ꯂꯩꯗꯅ ꯅꯪꯒꯤ ꯁꯞꯄꯣꯔꯠ ꯑꯝꯇꯪ ꯑꯣꯏꯁꯨ ꯂꯩꯗꯅ ꯍꯥꯏꯕꯤ ꯍꯥꯏꯗꯤ ꯑꯩꯒꯤꯗꯤꯅꯦ ꯅꯠꯇꯦ ꯌꯥꯝ ꯀꯩꯅꯣ ꯇꯧꯋꯦ ꯍꯥꯏꯕ ꯅꯠꯇꯕ ꯑꯩꯈꯣꯏ ꯏꯃꯨꯡꯗ ꯑꯃꯨꯛ ꯁꯞꯄꯣꯔꯠꯇꯣ ꯑꯃ ꯂꯩꯇꯦꯕ ꯑꯗꯨꯒꯨꯝꯕꯗ ꯍꯥꯏꯔꯨꯕꯁꯨ ꯂꯩꯁꯨ ꯂꯩꯔꯣꯏꯕꯀꯣ ꯑꯗꯨꯅ ꯑꯩꯅ ꯈꯜꯂꯨꯁꯦ ꯍꯥꯏꯗꯤ ꯑꯩꯅ ꯉꯝꯖꯕ ꯉꯝꯖꯕ ꯍꯥꯏꯗꯤ ꯁꯨꯝ ꯆꯥꯡ ꯑꯃꯗ ꯇꯦꯛ ꯇꯦꯦꯛ ꯀꯛ ꯆꯔ ꯋꯥ
ꯍꯣꯏ ꯍꯣꯏ ꯍꯣꯏ ꯍꯣꯏ ꯑꯗꯨꯅꯤ ꯑꯗꯨꯅꯤ ꯅꯪꯒꯤ ꯁꯤꯖꯤꯟꯅꯅꯕ ꯑꯣꯏꯅ ꯅꯠꯇ꯭ꯔꯁꯨꯅꯦ ꯅꯪꯅꯅꯦ ꯀꯩꯁꯨ ꯅꯠꯇꯦ ꯏ ꯂꯨꯃꯤ ꯂꯪꯅ ꯋꯥ ꯉꯥꯡꯕ ꯍꯩꯔꯅꯤ ꯅꯣꯏꯒꯤ ꯃꯤꯅꯦ ꯏꯅꯝꯃ ꯀꯆꯥ ꯂꯩꯔꯁꯨꯅꯦ ꯁꯤꯀ ꯎ ꯑꯗꯨꯗꯥꯛꯜꯂꯣ ꯅꯃꯥꯏꯗꯣ ꯑꯗꯨ ꯇꯧꯔꯤꯗꯣ ꯑꯗꯨ ꯇꯧꯁꯜꯂꯣ ꯍꯥꯏꯕ ꯃꯇꯝꯅꯦ ꯃꯣꯏꯅ ꯂꯣ ꯑꯗꯨꯝ ꯍꯥꯏꯔꯗ ꯃꯣꯏꯗꯒꯤ ꯄꯩꯁꯥꯗꯣ ꯅꯪꯅ ꯑꯣꯔꯤꯖꯤꯟꯗꯒꯤ ꯍꯣꯡꯅ ꯀꯛꯑꯅꯤ ꯃꯣꯏꯗ ꯄ꯭ꯔꯣꯐꯤꯠ ꯈꯔ ꯌꯥꯎꯔꯒ ꯌꯣꯟꯊꯣꯛꯑꯅꯤ ꯅꯁꯥꯗ ꯇꯣꯡꯍꯧꯕ ꯑꯗꯒꯤ ꯅꯪꯒꯤ ꯕꯤꯄꯤ ꯆꯨꯀꯥ ꯍ ꯋꯥ ꯌꯥꯕꯅꯒ
ꯄ꯭ꯔꯣꯐꯤꯠ ꯍꯥꯏꯁꯦ ꯑꯩ ꯀꯥ ꯍꯦꯟꯕ ꯃꯑꯣꯡꯗꯗꯤ ꯂꯧꯕꯤꯔꯣꯏ ꯍꯥꯏꯕꯗꯤꯀꯣ
ꯂꯧꯔ ꯂ ꯂꯗꯨꯄꯥ ꯇꯔꯥ ꯄꯨꯜꯂꯔ ꯂꯣꯏ
ꯃꯥꯅꯦ ꯆꯥꯛ ꯌꯦꯡꯉꯣ ꯑꯩꯁꯦ ꯑꯩꯁꯦ ꯂꯨꯄꯥ ꯇꯔꯥꯗꯝ ꯑꯗꯒꯤꯅꯦ ꯑꯩ ꯀꯩꯅꯣꯝ ꯍꯥꯏꯒꯕ ꯂꯨꯄꯥ ꯇꯔꯥ ꯇꯥꯟꯕ ꯍꯩꯇꯕ ꯑꯩꯅ ꯃꯤꯉꯣꯟꯗꯒꯤ ꯆꯥꯝꯃ ꯁꯦꯟꯗꯣꯡ ꯆꯥꯅꯤꯡ ꯇꯥꯔꯒꯗꯤ ꯑꯩꯒꯤ ꯄꯩꯁꯥꯗꯨꯁꯨ ꯑꯗꯨꯝ ꯂꯩꯔꯨꯕ ꯃꯃꯜꯗꯣ ꯍꯟꯖꯤꯟꯗꯅ ꯑꯗꯨꯝ ꯃꯥꯡ ꯇꯥꯕꯅꯤ ꯅꯠꯇ꯭ꯔꯥ? ꯑꯗꯨꯅ ꯑꯩ ꯃꯌꯥꯝ ꯐꯪꯕ ꯐꯪꯗꯕꯅꯦ ꯑꯩ